ꯍꯂꯣ
ꯇꯥꯕ꯭ꯔꯥ
ꯇꯥꯏ
ꯀꯩꯅꯣ ꯅꯍ ꯀꯨꯏꯅ ꯕꯤꯖꯤ ꯂꯩꯔꯤꯗꯅ ꯏꯕꯥꯏ ꯋꯔꯤ ꯁꯥꯟꯅꯔꯤ ꯂꯣ
ꯁꯅꯗꯦꯍꯦ
ꯑꯥ
ꯁꯅꯗꯤꯌꯦ ꯕꯤꯖꯤ ꯂꯩꯕ ꯑꯣꯏꯔꯝꯃꯣꯏꯗ ꯀꯝ ꯀꯥꯟꯗ
ꯕꯤꯖꯤ ꯂꯩꯌꯦ ꯐꯣꯟ ꯇꯧꯕ ꯌꯥꯒ
ꯀꯥ ꯌꯥꯗꯔꯣ ꯁꯤꯗꯔꯣ ꯀꯩꯅꯣ
ꯍꯣꯏ ꯍꯣꯏ ꯍꯣꯏ
ꯑꯗꯨꯗꯤ ꯀꯩꯅꯣ ꯇꯧꯕꯅꯤ ꯏꯚꯟꯅꯤꯡ ꯋꯥꯔꯤ ꯁꯥꯟꯅꯕꯒ ꯇꯧꯁꯟꯕ ꯌꯥꯗ꯭ꯔꯦ ꯑꯗꯨꯗꯤ
ꯃꯤ ꯇꯔꯥꯍꯤꯂ ꯀꯥꯟꯗꯅꯤ ꯍꯥꯏꯁꯤ
ꯈꯪꯪꯗꯦꯗ ꯀꯅꯥꯝ ꯁꯥꯟꯅꯗꯦ
ꯑꯗꯣ ꯀꯩꯅꯣ ꯆꯦ ꯃꯆꯥ ꯇꯗꯣ ꯀꯩꯅꯣ ꯇꯧꯕ ꯌꯥ ꯈꯪꯗꯦ ꯍꯥꯏꯕ ꯃꯥꯏꯗꯣ ꯐꯣꯟ ꯑꯩꯈꯣꯏ ꯑꯩꯉꯣꯟꯗ ꯐꯣꯟ ꯑꯩꯅꯗꯤ ꯐꯣꯟ ꯇꯧꯔꯒ ꯃꯥꯗꯤ ꯁꯨꯡꯇꯧ ꯇꯧꯗꯦꯗꯅ ꯑꯗꯨꯅꯔ ꯀꯒꯤꯅꯣ ꯈꯪꯗꯦ ꯃꯒꯤꯗꯣ ꯐꯤꯐꯇꯤ ꯗꯩ ꯁꯨꯍꯦꯟ ꯍꯦꯟꯒꯠꯇꯦ ꯍꯥꯏꯕ
ꯃꯥꯅꯁꯨ ꯇꯧꯍꯜꯂꯣ
ꯃꯥꯅ ꯇꯧꯍꯥꯟꯕꯗ ꯋꯥꯔꯤ ꯂꯩꯇꯦ
ꯇꯣꯑꯅ
ꯍꯌꯦꯡꯕꯨꯗꯤ ꯇꯧꯍꯜꯂꯅꯤ
ꯐꯤꯐꯇꯤꯗ ꯍꯦꯟꯒꯠꯇ꯭ꯔꯤꯗꯨꯕꯨꯗꯤ ꯀꯩꯅꯣ ꯑꯣꯏꯔꯝꯒꯅꯤ ꯆꯦꯛꯀꯤꯡ ꯇꯧꯔꯛꯇꯕꯩ ꯑꯣꯏꯔꯝꯒꯅꯤ
ꯐꯣꯏ ꯑꯗꯨꯒꯨꯝꯕꯁꯨ ꯑꯣꯏꯔꯝꯕꯁꯨ ꯌꯥꯏ ꯑꯗꯨꯃꯥꯏꯅꯗꯧ ꯉꯔꯥꯡ ꯅꯍꯥꯟ ꯅꯣꯏ ꯅꯪꯒ ꯑꯍꯨꯝꯂꯛꯇꯪ ꯋꯥꯔꯤ ꯁꯥꯟꯅꯕꯗꯣ
ꯑ
ꯃꯇꯨꯡꯗꯒꯤ ꯑꯩꯅꯕꯨꯗꯤ ꯐꯣꯟ ꯍꯟꯖꯤꯟ ꯍꯟꯅ ꯉꯍꯥꯛꯩꯇ ꯇꯧꯋꯏ ꯃꯥꯍꯥꯟꯗꯤ ꯇꯧꯗ꯭ꯔꯦꯗꯅ
ꯑꯝ
ꯑꯗꯨꯅ ꯑꯣꯏꯔꯝꯕꯁꯨ ꯌꯥꯏꯑꯕꯀꯣ ꯑꯗꯨꯒ ꯑꯩ ꯀꯩꯅꯣ ꯆꯪꯉꯦꯅ ꯇꯩꯗꯨꯅꯅꯦ ꯉꯔꯥꯡ ꯑꯩꯈꯣꯏꯕꯥꯅꯤ ꯅꯨꯡꯗꯥꯡ ꯄꯨꯡ ꯁꯨꯝ ꯀꯥꯟꯅꯕ ꯋꯥꯔꯤ ꯁꯥꯟꯅꯩꯗꯅ
ꯎꯝ
ꯑꯗꯨꯒꯤ ꯄꯩꯁꯥꯁꯨ ꯌꯥꯎꯔ ꯌꯥꯎꯅ ꯆꯪꯉꯣ ꯃꯥꯜꯂꯤꯉꯣ ꯉꯔꯥꯡ ꯀꯩꯅꯣ ꯐꯣꯔ ꯍꯟꯗ꯭ꯔꯦꯗ ꯇ꯭ꯋꯦꯟꯇꯤ ꯆꯪꯉꯦꯅꯇꯩꯗꯣ
ꯑꯣꯏꯔꯝꯃꯣꯏ
ꯃꯇꯝꯗ ꯑꯗꯨꯃꯥꯏꯅ ꯊꯣꯛꯂꯛꯑꯦ ꯈꯪꯕ꯭ꯔꯥ ꯄꯨꯡ ꯇꯔꯥ ꯇꯥꯔꯝꯗꯥꯏꯗ ꯋꯥꯔꯤ ꯁꯥꯟꯅꯕꯗꯨ ꯑꯩꯗꯤ ꯑꯗꯨꯏ ꯃꯇꯨꯡꯗ ꯑꯝꯇ ꯊꯣꯛꯂꯛꯈꯤꯗ꯭ꯔꯦ
ꯑꯩꯁꯨ ꯊꯣꯛꯇ꯭ꯔꯤꯌꯦ ꯏꯕꯥꯅꯤ ꯇꯔꯨꯛ ꯁꯥꯟꯅꯈꯤꯕꯗꯣꯈꯣꯏ ꯐꯔꯁꯀꯤꯦ ꯑꯗꯩ ꯍꯦꯟꯅ ꯊꯣꯛꯇ꯭ꯔꯤ ꯆꯦꯛ ꯇꯧꯔꯛꯇꯕꯒꯤꯅꯦꯕ
ꯑꯩꯗꯤ ꯑꯃꯨꯛ ꯍꯟꯅ ꯐꯪꯉꯔꯣꯏꯗ꯭ꯔꯥ ꯀꯥꯏꯅ ꯈꯜꯂꯨꯏ
ꯅꯠꯇꯦ ꯅꯠꯇꯦ
ꯑꯗꯣ ꯀꯩꯅꯣ ꯑꯥ
ꯑꯥ
ꯑꯗꯨꯗꯣ ꯑꯃꯨꯃꯨꯛꯇ ꯑꯃꯃꯨꯛ ꯈꯤꯇꯪ ꯂꯥꯛꯄ꯭ꯔꯥ ꯅꯠꯇ꯭ꯔꯒ ꯑꯃꯨꯃꯨꯛꯇ ꯃꯉꯥ ꯇꯔꯨꯛ ꯃꯉꯥ ꯇꯔꯨꯛ ꯐꯗꯤ ꯀ ꯁꯤꯒꯤ ꯑ ꯑꯗꯤ ꯀꯅꯤ ꯑꯃꯗ ꯀꯌꯥ ꯀꯌꯥ ꯃꯨꯛ
ꯌꯥꯡꯈꯩ ꯌꯥꯡꯈꯩ ꯍꯥꯏꯔꯒ
ꯅꯠꯇꯦ ꯑꯃꯗ ꯀꯌꯥ ꯀꯌꯥꯃꯨꯛꯗꯤ ꯃꯅꯤꯍꯥꯔ ꯃꯈꯩ ꯃꯅꯤꯍꯥꯔ
ꯂꯦꯞꯄ ꯂꯩꯇꯦ ꯍꯥꯏꯕꯗꯤ ꯃꯥꯏ ꯁꯦꯀꯦꯟꯒꯤ ꯃꯈꯥ ꯄꯣꯜꯂꯦ ꯄꯩꯁꯥ ꯆꯪꯉꯛꯄ ꯑꯗꯣ ꯇꯥꯛ ꯌꯥꯡꯈꯩꯗꯣ ꯑꯗꯨꯒꯤ ꯁꯦꯀꯦꯟ ꯀꯌꯥ ꯀꯌꯥ ꯅꯣꯏ ꯃꯈꯥ ꯄꯣꯂꯦ
ꯍꯥꯎ ꯌꯥꯈ ꯌꯥꯡꯈꯦ ꯍꯥꯏꯇꯤ
ꯁꯨꯡꯂꯣꯏ ꯂꯣꯏꯇꯕꯤꯗ ꯌꯥꯡꯈꯩ ꯌꯥꯡꯈꯩ ꯑꯗꯨꯝꯕ ꯑꯗꯨꯝ ꯂꯥꯛꯇꯣꯏꯅꯦ
ꯑ ꯑꯃꯃꯝ ꯑꯃꯃꯝꯗ ꯃꯉꯥ ꯃꯉꯥꯗꯪꯗ ꯑꯣꯏꯔꯁꯨ ꯌꯥꯡꯈꯩ ꯑꯣꯏꯔꯒꯗꯤ ꯑꯥ ꯃꯉꯥ ꯃꯉꯥ ꯆꯅꯤꯌꯥꯡꯈꯩ
ꯀꯕꯨꯦ ꯀꯥꯅꯕꯅꯦ ꯌꯥꯝꯅꯥ
ꯅꯗꯤ ꯀꯥꯟꯅꯩ ꯍꯥꯏꯁꯦ ꯑꯩ ꯑꯩꯁꯨ ꯁꯨꯃꯥꯏꯅ ꯋꯥꯔꯤ ꯁꯥꯟꯅꯕ ꯌꯥꯝ ꯇꯜꯂꯦ ꯍꯥꯏꯕ ꯇꯣꯄꯤꯛ ꯂꯩꯇꯕꯗ ꯌꯥꯝ ꯅꯨꯡꯉꯥꯏꯇꯦ ꯍꯥꯏꯕ
ꯋꯥꯔꯤ ꯄꯥꯛ ꯁꯥꯅꯗꯦꯝꯕꯤꯗꯣ ꯑꯗꯨꯏꯅꯦ ꯁꯝꯅꯗ ꯌꯥꯗ꯭ꯔꯀꯥꯟꯅꯦ ꯁꯝꯅꯩꯁꯦ
ꯑꯩ ꯅꯪ ꯍꯧꯖꯤꯛ ꯕꯤꯖꯤꯒ ꯂꯩꯕꯗꯨꯗ ꯏꯕꯥꯏꯒ ꯁꯛꯀ ꯁꯛꯀ ꯎꯅꯅ ꯃꯤꯠꯀ ꯃꯤꯠꯀ ꯃꯤꯠ ꯆꯥꯟꯅꯅ ꯚꯤꯗꯤꯑꯣ ꯀꯣꯜ ꯇꯧꯔꯤꯕ ꯑꯣꯏ ꯅꯤꯡꯉꯨꯕ
ꯇꯥꯏꯗꯦꯦ ꯋꯥꯔꯤꯗꯤꯒꯗꯤ
ꯀꯩꯅꯣ ꯃꯤ ꯃꯅꯤꯄꯨꯔꯤ ꯑꯁꯪꯕ ꯑꯁꯦꯡꯕꯅꯤ ꯁꯛꯀ ꯁꯛꯀ ꯌꯦꯡ ꯁꯣꯔꯤ ꯑꯩꯅ ꯍꯥꯏ ꯁꯦ ꯃꯤꯠꯀ ꯃꯤꯠꯀ ꯃꯤꯠꯆꯥꯟꯅ
ꯌꯥꯔꯦ ꯅꯪꯒꯤꯗ ꯗꯣꯛꯇꯔ ꯍꯦꯃꯣꯒꯤ ꯍꯦꯂꯣꯏꯒꯤ ꯍꯩꯀꯛꯀꯩ ꯍꯩꯀꯛꯀꯗ ꯑꯃꯁꯤꯜꯂ
ꯑꯥꯎ ꯍꯦꯛ ꯀ ꯀꯩ ꯀ ꯀ ꯃꯂ ꯃꯂ ꯁꯪꯒꯦ ꯃꯤꯗꯣ ꯌꯦꯡꯗꯕ ꯑꯩꯔ ꯉꯁꯤ ꯎꯁꯣꯏꯒ ꯀꯥꯡ ꯀꯩꯅꯣꯒ ꯏꯔꯣꯝꯕ ꯃꯪꯒꯅꯤꯒꯣ
ꯀꯔꯤꯣ ꯎꯁꯣꯏꯒ ꯃꯪꯒꯟꯒ ꯏꯔꯣꯟꯕ
ꯑꯥ ꯎꯁꯣꯏ ꯃꯥꯜꯂꯦꯁꯣꯏꯔꯁꯣꯏꯕꯨꯝ ꯑꯃ ꯂ ꯑꯩ ꯒ꯭ꯌꯥꯟ ꯇꯥꯗꯦ
ꯍ ꯁꯣꯏꯕꯨꯝ ꯑꯣꯏꯣꯏꯔꯝꯒꯅꯤ ꯎ ꯁꯣꯏꯕꯒꯅꯥꯏꯔꯣꯅꯦ
ꯏꯔꯣꯜꯂꯦ ꯁꯣꯏꯕꯨꯝ ꯃꯩꯇꯥꯗꯤ ꯈꯤꯇꯪ ꯂꯣꯏꯔꯁꯨ ꯕ꯭ꯔꯦ ꯕ꯭ꯔꯦ ꯂꯥꯎꯗꯧꯅꯤꯅ ꯑꯗꯨ ꯕ꯭ꯔꯦ ꯕ꯭ꯔꯦꯗ ꯂꯥꯎꯗꯦ ꯑꯩ ꯎꯁꯣꯏ ꯑꯣꯏꯔꯕꯝꯅꯤꯅ ꯃꯥꯜꯂꯦ ꯅꯠꯇꯦ ꯑꯩ ꯎꯁꯣꯏ ꯃꯥꯜꯂꯦ ꯀꯩꯒꯤꯅꯣ ꯍꯥꯏꯔ ꯀꯥꯟꯗ ꯉꯔꯥꯡ ꯑꯩꯈꯣꯏ ꯃꯥꯜꯅ ꯎꯁꯣꯏ ꯄꯨꯔꯛꯑꯦꯅ ꯇꯧꯕꯅꯦꯕꯀꯣ
ꯎꯝ
ꯁꯥꯏꯌꯨ ꯎꯇꯤ ꯊꯣꯡꯉꯦꯕ ꯑ ꯎꯁꯣꯏ ꯈꯔ ꯂꯦꯝꯃꯦꯅ ꯇꯧꯅꯈꯤꯕꯅꯦꯕ ꯑꯗꯨꯒꯤ ꯎꯁꯣꯏꯗꯣ ꯁꯛꯝꯗ ꯑꯣꯏꯔꯝꯒꯅꯤ ꯑꯩ ꯈꯪꯉꯦ
ꯎꯠꯇꯤꯗ ꯊꯣꯡꯉꯗꯤ ꯈꯠ ꯊꯤꯜꯂꯛꯄ ꯀꯩꯗꯧꯒꯦ
ꯅꯅꯨꯡꯇ ꯍꯤꯟꯖꯥꯡ ꯊꯦꯡꯗꯕꯅꯅꯦꯀꯣꯣꯡ ꯐꯥꯇꯣꯛꯀ ꯊꯣꯡꯉꯑꯥꯟ ꯑꯗꯨꯥꯏꯅ ꯊꯜꯛꯀꯗꯧꯗꯣ ꯀꯩ ꯍꯥꯏꯇꯥꯏ ꯑꯩꯈꯣꯏꯗꯤ ꯏꯀꯥꯏ ꯍꯪꯒꯣꯏ ꯊꯤꯔꯤꯕꯅꯤꯅ ꯌꯥꯝꯅ ꯏꯀꯥꯏꯖꯕꯤ ꯏꯖꯕ ꯍꯥꯏꯇꯥꯔꯦꯀꯣ
ꯀꯤꯟꯅ ꯆꯣꯠꯂꯥꯛ ꯊꯤꯟꯖꯤꯜꯂꯗꯤ ꯏꯀꯥꯏ ꯊꯤꯕꯤꯒ ꯌꯥ
ꯑꯩ ꯅꯣꯏꯗ ꯍꯤꯟꯖꯥꯡ ꯀꯌꯥꯗ ꯊꯜꯂꯛꯈꯒꯦ ꯅꯪ ꯉꯥꯡꯉꯦ
ꯑꯗꯨꯑꯣ ꯑꯣꯏꯁꯨ ꯏꯆꯦ ꯏꯆꯦ ꯎꯇꯤ ꯈꯨꯝꯕꯒꯨꯝꯕ ꯊꯔꯣꯏ ꯈꯨꯝꯕꯒꯨꯝꯕ ꯆꯦ ꯆꯥꯒꯜꯂꯤ ꯈꯪꯒꯅꯤ ꯅꯪ ꯊꯤꯜꯂꯛꯄ ꯀꯩꯗꯧꯏꯦ
ꯀꯅꯥꯅ ꯈꯪꯖꯕ ꯑꯩ ꯅꯉꯣꯟꯗ ꯍꯥꯏꯔꯤꯁꯤꯅꯤ ꯑꯩꯈꯣꯏ ꯏꯀꯥꯏ ꯄ꯭ꯊꯤꯕꯤꯅꯤ ꯑꯩꯕꯨ ꯁꯤꯗꯒꯤꯅ ꯑꯥ ꯃꯅꯤꯡ ꯇꯥꯅ ꯂꯥꯛꯈꯤꯗꯣꯔꯤꯕ꯭ꯔꯥ ꯅꯪꯒꯤꯤ ꯅꯅꯥꯇ ꯐꯣꯟ
ꯏꯀꯥꯏꯊꯤꯕꯤ ꯏꯀꯥꯏꯊꯤꯕꯤ ꯑꯃꯥꯡ ꯊꯨꯗꯦꯛꯄ ꯇꯥꯔꯦ ꯍꯧꯖꯤꯛ
ꯀꯩꯅꯣ ꯃꯤ ꯏꯀꯥꯏꯊꯤꯕꯤ ꯀꯩꯅꯣꯅꯦ ꯀꯔꯤ ꯏꯌꯥꯥꯏꯒꯤ ꯏꯀꯥꯏꯊꯤꯕꯤꯅꯤ ꯏꯁꯤꯡ ꯌꯥꯏꯗ꯭ꯔꯦ ꯍꯧꯕꯤ ꯏ ꯀꯥꯏ ꯊꯤꯕꯤꯅꯤ ꯀꯩꯅꯣ ꯑꯗꯨꯕꯣ ꯑꯗꯨ ꯃꯅꯤꯄꯨꯔꯤꯔꯣ
ꯈꯪꯗꯦ ꯑꯩꯁꯦ ꯂꯣꯛꯁꯦ ꯍꯪꯕ꯭ꯔꯥ ꯑꯌꯨꯛ ꯅꯨꯡꯊꯤꯤꯟꯗ ꯇꯧꯗꯦꯕ ꯅꯨꯡꯗꯥꯡ ꯅꯨꯡꯗꯥꯡꯗ ꯒꯣꯔꯣ ꯒꯣꯔꯣ ꯂꯥꯎꯕ ꯑꯃ ꯇꯧꯔꯤꯕ
ꯅꯪꯅ ꯔꯝ ꯌꯥꯏꯌꯦ ꯑꯌꯨꯛꯇ ꯑꯌꯨꯛꯇ ꯇꯧꯗ꯭ꯔꯤꯗꯣ ꯑꯩꯈꯣꯏꯗꯤ ꯑꯌꯨꯛꯇ ꯑꯌꯛꯀꯤ ꯇꯝꯕ ꯍꯧꯒꯠꯄꯒꯤꯁꯦ ꯄꯨꯡ ꯇꯔꯦꯠꯇꯒꯤꯅꯦ ꯅꯨꯡꯊꯤꯟꯒꯤ ꯄꯨꯡ ꯑꯃ ꯑꯗꯥꯏꯐꯥꯎꯁꯦ ꯅꯥꯆꯟꯁꯦ ꯐꯨꯠꯥ ꯐꯨꯐꯥ ꯇꯧꯔꯛꯏꯗꯅꯦ ꯋꯥ ꯉꯥꯡꯕ ꯍꯥꯏ
ꯅꯠꯇꯦ ꯃꯤ ꯑꯩ ꯑꯌꯨꯛꯇ ꯀ꯭ꯂꯥꯁ ꯆꯠꯄ ꯀꯌꯥꯝ ꯇꯧꯔꯣꯏꯁꯤꯝꯅꯣ ꯍꯨꯃꯥꯡ ꯇꯥ ꯥꯏꯇꯥꯥꯕꯅꯤ ꯀꯔꯤꯝ ꯇꯧꯔꯣꯏꯕ
ꯑꯠꯇꯣ ꯐꯥꯠꯇ꯭ꯔꯣ
ꯑꯗꯨꯗꯨꯒꯅꯦ ꯅꯨꯡꯗꯥꯡ ꯇꯨꯉꯝꯗꯥꯏꯁꯤꯗ ꯣꯔꯣ ꯣꯔꯣ ꯂꯥꯎꯗꯣꯏ
ꯑꯗꯨ ꯐꯔꯣ ꯇꯨꯝꯃꯝꯗꯥꯏꯗꯣꯏ ꯅ ꯇꯧꯗꯣ ꯅꯪ ꯍꯜꯂꯛꯑꯒ ꯇꯨꯝꯊꯈ꯭ꯔꯅꯤꯅꯦ ꯌꯥ ꯀꯛꯑꯒ ꯑꯗꯒꯤ ꯑꯗꯨꯝ ꯀꯩꯝꯇ ꯈꯪꯉꯔꯣꯏ ꯍꯌꯦꯡ ꯅꯣꯡꯉꯥꯜꯂꯛꯄꯗ ꯐꯨꯜꯂꯝꯃꯔꯣꯏ ꯌꯥꯝ ꯐꯔꯕꯅꯦ
ꯑꯁ ꯑꯗꯨꯗꯣ ꯍꯥꯏꯔꯝꯃꯤ ꯃꯤꯁꯤꯁꯨ ꯑꯍꯥꯎꯕ ꯆꯥꯗ ꯀꯨꯏ
ꯅꯪ ꯍꯥꯎꯁꯥꯗ ꯀꯨꯏꯔꯦꯗ ꯉꯁꯥꯏ ꯅꯍꯥꯟꯗꯁꯨ ꯀꯩ ꯀꯩꯅꯣ ꯆꯥꯔꯨꯏꯗꯏꯅꯤ ꯅꯍꯥꯟ ꯍꯞꯇꯥ ꯑꯝꯗ ꯅꯪ ꯅꯣꯡꯃ ꯃꯔ ꯅꯣꯡꯃ ꯆꯥꯔꯗꯤ ꯌꯥꯔꯝ ꯅꯠꯇ꯭ꯔꯣ
ꯑꯩ ꯃꯃꯤꯁꯤꯁꯨ ꯑꯍꯥꯎꯕ ꯖꯥꯗ ꯀꯨꯏꯔꯦ ꯍꯥꯏꯕ ꯂꯩꯇꯩ ꯑꯇꯩ ꯍꯥꯏꯕ ꯂꯩꯠꯇꯦ
ꯑꯣ ꯃꯤꯃꯤꯁꯤꯡꯖ ꯍꯥꯏꯔꯛꯑꯣ ꯆꯔꯦ ꯆꯔꯦ ꯑꯩ ꯃꯤꯃꯤꯁꯤꯡꯗꯨꯗ ꯇꯥꯍꯧꯗꯕꯀꯣ ꯍꯌꯦꯡ ꯀꯣꯛ ꯆꯥꯊꯣꯛꯎ ꯀꯩꯅꯣ ꯃꯤꯁꯤꯡꯁꯤꯕꯨ ꯀꯩꯅꯣ ꯃꯣꯔꯣꯛ ꯑꯃꯅꯤ ꯑ ꯂꯧꯊꯣꯛꯑꯒ ꯀꯣꯛꯇ
ꯍ ꯏꯅ ꯆꯥꯗꯤꯕꯤ ꯌꯥꯎꯗꯦ ꯑꯩꯈꯣꯏ ꯃꯌꯥꯝꯒ ꯍꯣꯡꯅꯔ ꯅꯥꯋꯥꯏ ꯆꯥꯗꯕ ꯀꯨꯏꯔꯦ
ꯀꯩꯅꯣ ꯀꯩꯅꯣ ꯃꯅꯥ ꯆꯥꯕꯗꯣ ꯇꯨꯔꯦꯟ ꯃꯄꯥꯟ ꯆꯥꯕꯗꯣ
ꯍꯣꯏ ꯍꯣꯏ ꯆꯥꯐꯝꯕꯤꯔꯦ ꯑꯗꯨꯗꯧꯅ ꯃꯪ ꯅꯥꯀꯟꯗ ꯆꯥꯕꯗꯣ
ꯑꯥ ꯑꯩ ꯄꯦ ꯈꯥꯂꯨ ꯀꯥꯟ ꯁꯥꯁ ꯑꯩ ꯍꯟꯗꯛ ꯖꯨꯂꯥꯏ ꯑꯩ ꯀ ꯑꯃ ꯆꯠꯄ ꯐꯪꯉꯔꯣꯏ ꯑꯩ ꯈꯪꯉꯤ
ꯏꯕꯨꯡꯉꯣ ꯅꯪꯒ ꯅꯠꯇꯦ ꯑꯩꯗꯤ ꯑꯥꯒꯁꯀꯤ ꯗꯦꯠ ꯁꯚꯦꯟꯃꯨꯛꯗꯤ ꯐꯪꯉꯣꯏꯗꯣꯏꯁ
ꯑ ꯆꯞ ꯆꯥꯔꯕꯅꯦ ꯑꯩ ꯑꯥꯒꯁꯀꯤꯅꯦ ꯗꯦꯠ ꯇꯦꯟꯗꯒꯤ ꯄꯩꯈꯥ ꯍꯧꯔꯒ ꯑꯥꯒꯁ ꯀꯊꯦ ꯇ꯭ꯋꯦꯟꯇꯤ ꯇꯨꯕꯨ ꯄꯦ ꯈꯥꯗꯦ
ꯐꯔꯦ ꯐꯔꯦ ꯑꯩ ꯑꯒꯁꯀꯤꯗꯤ ꯁ ꯑꯗꯦ
ꯅꯠꯇꯦ ꯃꯃꯥꯡꯗꯤ ꯍꯥꯟꯅꯗꯤ ꯍꯞꯇꯥ ꯑꯃꯇꯪ ꯇꯧꯕꯅꯦꯕꯀꯣ ꯄꯩꯈꯥꯗ ꯁꯕꯖꯦꯛ ꯇꯔꯨꯛ ꯇꯣ ꯍꯟꯗ꯭ꯔꯦꯠ ꯃꯥꯔꯛꯅꯦ ꯍꯥꯏꯖꯔꯒꯁꯨ ꯁꯨꯇꯤ ꯑꯝꯇ ꯊꯥꯗꯕꯤꯗ ꯃꯊꯪ ꯃꯊꯪ ꯃꯊꯪ ꯃꯊꯝ ꯇꯧꯕꯅꯦꯕ
ꯑ
ꯍꯟꯗꯛꯇꯤ ꯀꯅꯥꯅ ꯀꯔꯤ ꯍꯥꯏꯔꯨꯨꯔꯕꯅꯣ ꯈꯪꯗꯦ ꯈꯪꯕ꯭ꯔ ꯅꯣꯡꯃ ꯈꯥꯜꯂ ꯅꯣꯡꯃꯒ ꯇꯧꯏꯦ ꯈꯪꯕ꯭ꯔ ꯑꯗꯩ ꯃꯔꯛ ꯇ ꯁꯨꯇꯤ ꯑꯅꯤ ꯂꯩꯕꯒꯁꯨ ꯌꯥꯎꯋꯦ ꯑꯗꯨꯅ ꯍꯟꯗꯛꯇꯤ ꯅꯨꯡꯉꯥꯏꯕꯅ ꯅꯨꯡꯉꯥꯏꯕꯅ ꯑꯩ ꯂꯥꯏꯅ ꯆꯥꯟꯕꯤꯔꯕꯅꯤ ꯃꯥꯅꯦ ꯍꯥꯏꯗ ꯁꯦꯀꯦꯟꯅꯤ
ꯑꯗꯣ ꯍꯥꯏꯔꯒ ꯅꯪ ꯁꯝ ꯃꯇꯣꯟ ꯃꯟꯊꯣꯛꯄ ꯍꯩꯕ꯭ꯔ
ꯀꯩꯅꫭ ꯁꯝꯃꯇꫭꯟ ꯃꯟꯕꯕꯣ
ꯃꯇꯣꯟ ꯄꯣꯛꯈꯥꯏꯕꯒꯤ
ꯍꯩꯇꯦꯍꯦ
ꯁꯝ ꯃꯇꯣꯟꯁꯦ ꯑꯝꯇ ꯄꯨ ꯃꯟ ꯊꯣꯛꯣꯛꯅꯤꯡꯉꯦ
ꯀꯥꯕꯨꯡꯉꫭꯗ ꯀꯩꯅꯣ ꯑꯃ ꯃꯣꯏ ꯀꯥꯇꯤ ꯑꯃ ꯖꯧꯖꯧ ꯂꯥꯎꯕꯗꯨꯅ ꯆꯠꯐꯜꯂꯨꯗꯅ
ꯑꯩ ꯈꯜꯂꯤꯅꯦ ꯁꯝ ꯃꯇꯣꯟꯁꯦ ꯂꯣꯏ ꯄꯣꯛꯈꯥꯏꯔꯦꯕ
ꯅꯪ ꯏꯁꯇ꯭ꯔꯦꯠꯅꫪ ꯁꯤꯟꯅꯕ꯭ꯔꫭ
ꯁꯤꯖꯤꯟꯅꯗꯦꯗ ꯑꯩꯗꯣ ꯍꯟꯗꯛ ꯄꯣꯂꯨꯁꯟ ꯌꯥꯝ ꯀꯩꯅꯣ ꯇꯧꯔꯦꯕ ꯁꯝ ꯀꯣꯛꯁꯦ
ꯅꯪꯗꯤ ꯄꯣꯂꯨꯁꯟ ꯇꯧꯔꯒ ꯅꯁꯝꯗ ꯈꯤꯇꯪ ꯇꯥꯏꯅꯩ ꯌꯥꯝ ꯐꯩ
ꯑꯩꯈꯣꯏꯗꯤ ꯄꯣꯂꯨꯁꯟ ꯇꯧꯔꯒ ꯗꯥꯏꯔꯦꯛ ꯄꯨꯛꯇ ꯇꯥꯏꯅꯩ ꯎꯐꯨꯟ ꯎꯐꯨꯟ ꯊꯥꯡꯉꯒ ꯄꯨꯛ ꯄꯨꯛ ꯅꯨꯡꯉꯥꯏꯇꯕꯁꯦ ꯀꯔꯝꯕ ꯃꯤꯅ ꯇꯧꯅꯩ ꯌꯦꯡꯉꯨꯅꯦ
ꯅꯪ ꯑꯉꯥꯎꯕ ꯑꯗꯨꯒꯤ ꯅꯌꯥꯗꯣ ꯃꯌꯥꯝꯗꯩ ꯈꯔ ꯊꯣꯏꯗꯣꯛ ꯍꯦꯟꯗꯣꯛꯅ ꯆꯧꯋꯤꯅꯦ
ꯑꯣꯏꯔꯝꯕ꯭ꯔꯁꯨ ꯈꯪꯄꯣꯇꯦ ꯌꯥꯁꯦ ꯆꯧꯃꯟꯗꯅꯀꯦ ꯎꯐꯨꯟꯗ ꯌꯥꯎ ꯅꯨꯡꯁꯤ ꯅꯨꯡꯁꯥ ꯀꯩꯀꯥꯟꯗꫭ ꯂꯣꯏ ꯆꯪꯗꯅ ꯑꯩ ꯑꯁꯦꯡꯕꯩ ꯅꯔꯝꯕ꯭ꯔꯁꯨ ꯈꯪ ꯄꫭꯇꯦ
ꯅꯠꯇꯦ ꯅꯨꯡꯁꯤꯠ ꯅꯨꯡꯁꯥꯗꯣ ꯈꯔ ꯁꯦꯡꯗ꯭ꯔꯦ ꯈꯣꯠꯇ꯭ꯔꯦ ꯍꯥꯏꯔꯗꯤ ꯃꯥꯏ ꯃꯤꯠꯁꯦ ꯃꯣꯠꯁꯤꯜꯂꯛꯎ ꯥꯊꯥꯎ ꯊꯥꯎꯔꯦꯛꯀ ꯀꯥꯕꯗꯣ ꯀꯥꯔꯛꯑꯣ ꯌꯥꯏ ꯀꯩꯁꯨ ꯀꯥꯏꯗꯦꯕ ꯑꯗꯣ ꯍꯧꯅ ꯁꯥꯅꯦꯕ ꯑꯗꯨꯕꯨ ꯀꯣꯂꯦꯖꯇ ꯎꯐꯨꯟ ꯊꯥꯡꯒꯩ ꯊꯥꯡꯉꯨꯔꯒ ꯍꯜꯂꯛꯑꯒ ꯄꯨꯛ ꯅꯨꯡꯉꯥꯏꯇꯕꯁꯦ ꯀꯅꯥꯅ ꯍꯧꯅꯒꯦꯕ
ꯀꯣꯂꯦꯖꯇ ꯀꯩꯀꯩꯒ ꯆꯥꯁꯤꯟꯕ꯭ꯔꫭ
ꯑꯩ ꯀꯣꯂꯦꯖꯇ ꯀꯩꯝ ꯆꯥꯗꯦ ꯏꯕꯦꯝ
ꯎꯝ
ꯂꯦꯁꯇꯅꯦꯀꯣ ꯑ ꯆꯍꯤ ꯐꯥꯔꯛꯀꯗꫭꯔꯦꯅ ꯇꯝꯃꯤꯁꯦ ꯑꯥ ꯆꯍꯤ ꯐꯥꯔꯛꯀꯗꫭꯔꯦ ꯁꯤꯗ ꯀꯣꯂꯦꯖꯇ ꯀꯦꯟꯇꯤꯟ ꯑꯅꯤꯔꯛꯇꯩ ꯍꯦꯟꯅ ꯆꯪꯗ꯭ꯔꯤ ꯑꯃꯨꯛꯅ ꯆꯥ ꯒꯤꯂꯥꯁ ꯑꯃ ꯊꯛꯄ ꯑꯃꯨꯛꯅ ꯆꯧ ꯄ꯭ꯂꯦꯠ ꯑꯃꯅꯦ ꯀꯩ ꯀꯩꯅꯣ ꯈꯔ ꯆꯥꯕꯀꯣ ꯑꯗꯨꯅꯦ ꯑꯗꯨꯅ ꯏꯃꯥꯟꯅꯕꯅ ꯄꯤꯖꯕ ꯃꯥ ꯏꯁꯀꯣꯂꯥꫪꯁꯤꯞ ꯄꯩꯁꯥ ꯐꯪꯉꯦꯅ ꯆꯥꯕꯗꯤ ꯑꯩꯅ ꯄꯤꯖꯒꯦ ꯂꯥꯛꯑꯣꯅ ꯆꯪ ꯃꯅꯦꯕ ꯈꯪꯕ꯭ꯔ ꯄꯩꯁꯥꯅ ꯃꯥꯅ ꯑꯣꯏꯅ ꯄꯤꯈꯤꯕꯒꯩ ꯋꯥꯅꯦ
ꯎꯝ ꯍꯥꯏꯁ
ꯀꯩꯅꯣ ꯀꯩꯅꯣ
ꯍꯩꯏꯁ ꯍꯩꯏꯁ
ꯋꯥꯠ ꯏꯁ ꯗꯤꯁ ꯍꯩꯁ ꯍꯩꯁ
ꯑꫭꯃꯥꯏꯒꯣꯠ ꯑꯣ ꯃꯥꯏ ꯒꯣꯠ ꯍꯥꯏꯕ
ꯀꯩ ꯃꯇꯥꯡꯒꯤꯅꯣ
ꯑꯣ ꯃꯥꯏ ꯏꯁꯇꯨꯄꯤꯠ ꯒꯣꯠ ꯍꯥꯏꯕ
ꯑꯗꯣ ꯀꯩ ꯃꯇꯥꯡꯒꯤꯅꯣ
ꯈꯪꯗꯦ ꯑꯩꯁꯨ ꯄꯉꯥꯡ ꯉꯥꯡꯉꯤꯅꯤ ꯏꯁꯥ ꯅꯨꯡꯉꯥꯏꯇꯕꯩ ꯁꯣꯅꯦ ꯆꯨꯏꯅꯤ
ꯑꫭ ꯑꯩꯗꯤ ꯑꯩꯅ ꯍꯥꯏꯕꯗ ꯀꯩꯀꯩ ꯀꯔꯤ ꯀꯔꯤꯒ ꯉꯥꯡꯗ꯭ꯔꯕꯣꯏꯅꯤꯡꯉꯨꯔꯦ
ꯉꯥꯡꯗꯦ ꯉꯥꯡꯗꯦ
ꯅꯍꯥꯟꯗꯛ ꯏꯕꯥꯏꯅꯗꯤ ꯐꯣꯟꯒ ꯇꯧꯔꯛꯇ꯭ꯔꯕꯣ ꯅꯣꯏ ꯅꯨꯡꯗꯥꯡ ꯅꯨꯡꯗꯥꯡꯗ ꯑ ꯀꯔꯤ ꯑꯩꯁꯦ ꯍꯥꯏꯕꯁ ꯍꯦꯛꯇ ꯊꯣꯛꯇꯕ ꯗꯣꯛꯇꫪ ꯍꯦꯃꫭ ꯍꯦꯂꫭꯏꯒꯤ ꯗꯥꯏꯂꯣꯛꯇꯣ ꯍꯦꯛꯇ ꯍꯥꯏꯅꯤꯡꯕꯀꯣ ꯑꯗꯨꯕꯨ ꯍꯥꯏꯕ ꯐꯖꯅ ꯍꯥꯏꯕ ꯍꯩꯇꯕ ꯑꯗꯨ ꯇꯧꯗ꯭ꯔꯕ
ꯇꯧꯅꯤ ꯃꯥ ꯁꯥꯔꯛ ꯈꯤꯇꯪ ꯉꯥꯏꯕꯅꯤꯉꯥꯜꯦ ꯇꯣꯔꯀꯅꯤ
ꯀꯩꯅꯣ ꯄꯨꯡ ꯇꯔꯥ ꯇꯥꯔꯝꯗꯥꯏꯁꯤꯗ ꯍꯜꯂꯛꯏꯕ
ꯈꯥꯏ ꯈꯥꯏ ꯍꯜꯂꯛꯄꯩꯗꯣ ꯍꯜꯂꯛꯑꯦ ꯑꯗꯒꯤ ꯆꯥꯛ ꯀꯩꯀꯥ ꯊꯣꯡꯉꯒ ꯆꯥꯕ ꯈꯣꯠꯄ ꯇꯧꯔꯝꯒꯤꯅꯤ
ꯀꯩꯅꯣ ꯃꯣꯏ ꯃꯁꯥꯅ ꯊꯣꯡꯉ ꯆꯥꯕ꯭ꯔꯥ
ꯥꯔ ꯃꯣꯏ ꯍꯣꯁꯇꯦꯜꯒꯤ ꯆꯥꯅꯤꯡꯗꯦꯅ ꯍꯦꯛꯇ ꯊꯣꯡꯕ
ꯑꯣ ꯑꯣ ꯑꯩꯗꯤ ꯍꯣꯁꯇꯦꯜ ꯄꯤꯗꯕ꯭ꯔꯥ ꯁꯤꯅꯤ
ꯄꯤ ꯄꯤ
ꯀꯩꯅꯣꯝꯃ ꯍꯪꯒꯦ ꯇꯧꯔꯝꯕꯅꯦ ꯀꯥꯎꯋꯦ ꯑꯃꯨꯛ ꯑꯩꯁ ꯁꯨꯃꯥꯏꯅ ꯋꯥꯔꯤ ꯁꯥꯒꯦ ꯁꯥꯟꯅꯔꯒꯅꯤꯀꯣ ꯁꯤ ꯃꯥꯅ ꯁꯤ ꯉꯥꯡꯛꯄ ꯂꯣꯏꯔꯀꯥꯟꯗ ꯑꯩ ꯁꯤꯒꯤ ꯋꯥꯁꯦ ꯑꯝꯇ ꯍꯪꯍꯧ ꯌꯦꯅ ꯇꯧꯕꯁꯁꯤꯀꯣ ꯑꯗ ꯋꯥ ꯉꯥꯡꯕ ꯂꯣꯏꯛꯄꯗꯩꯗ ꯀꯥꯎꯋꯦꯕ ꯇꯣꯄꯤꯛꯁꯨ
ꯎꯝ ꯄꯔꯤꯒꯤ ꯇꯄꯤꯛꯂ
ꯀꯩꯒꯤꯅꯣ ꯃꯥ ꯑꯗꯝ ꯊꯦꯡ ꯍꯜꯂꯛꯏꯗꯣ
ꯃꯤ ꯖꯤꯝ ꯁꯟꯅꯕꯩꯅꯤ ꯀꯩꯅꯣ
ꯀꯩꯅꯩꯖꯤꯝꯗꯣ ꯄꯨꯡ ꯅꯤ ꯄꯥꯟꯕ ꯁꯥꯟꯅꯕ꯭ꯔꯥ ꯍꯥꯏꯁ ꯅꯨꯡꯗꯥꯡꯒꯤ
ꯁꯟꯅꯩ ꯅꯤꯄꯥꯜ ꯀꯩꯅꯣ ꯇꯧꯔꯒ ꯑꯃ ꯄꯣꯠ ꯁꯥꯟꯅꯧꯅꯤꯗꯅ
ꯑꯥ
ꯄꯨꯡ ꯀꯩꯅꯣꯐꯣ ꯇꯔꯨꯛ ꯃꯈꯥꯏ ꯇꯔꯦꯠ ꯐꯥꯎ
ꯅꯠꯇꯦ ꯑꯗꯨ ꯃꯥꯗꯤ ꯃꯥ ꯃꯦꯠ ꯂꯧꯏꯤꯗꯥꯏꯅꯦ
ꯂꯧ ꯏ
ꯑ ꯖꯤꯝꯁꯨ ꯁꯥꯟꯅꯩ ꯍꯥꯏ ꯕꯣꯜꯁꯨ ꯁꯅꯩ ꯍꯥꯏ ꯅꯪꯒ ꯁꯨꯝ ꯋꯥꯔꯤ ꯁꯥꯟꯅ ꯂꯩ ꯍꯥꯏ ꯃꯁꯥ ꯏꯆꯥ ꯏꯟꯁꯥꯡꯅ ꯊꯣꯡꯉꯦ ꯍꯥꯏ ꯑꯗꯒꯤ ꯑꯃꯨꯛ ꯀꯩꯅꯣꯁꯨ ꯆꯠꯂꯝꯅꯤ ꯑꯗꯨꯗꯤ ꯂꯥꯏꯔꯤꯛꯇꯤ ꯀꯔꯝꯀꯥꯜ ꯄꯥꯏ
ꯥꯏ ꯑꯩꯒ ꯇ꯭ꯋꯦꯟꯇꯤ ꯐꯣꯔ ꯑꯋꯥꯔꯁꯤꯅ ꯂꯩꯕꯁꯨ ꯅꯠꯇꯅ
ꯅꯠꯇꯦ ꯅꯪꯒ ꯋꯥ ꯇ꯭ꯋꯦꯟꯇꯤ ꯐꯣꯔ ꯋꯥꯔꯤꯔꯤꯕꯨꯗꯤ ꯇ꯭ꯋꯦꯟꯇꯤ ꯐꯣꯔ ꯑꯋꯥꯕꯨꯗꯤ ꯁꯥꯟꯅꯩ ꯍꯥꯏꯗꯦꯅꯦ ꯑꯩꯅ ꯍꯥꯏꯁꯦ ꯅꯣꯡꯃꯒꯤ ꯕꯣꯔꯁꯨ ꯑꯃꯨꯛ ꯇ꯭ꯔꯦꯅꯤꯡꯁꯨ ꯑꯃꯨꯛ ꯍꯥꯏꯐꯦꯠ ꯆꯠꯂꯨꯅꯤ ꯖꯤꯝꯁꯨ ꯑꯃꯨꯛ ꯆꯠꯂꯨꯅꯤ ꯆꯥꯛ ꯌꯦꯟꯁꯥꯡꯁꯨ ꯊꯣꯡꯅꯤ ꯑꯗꯨꯗꯤ ꯃꯥ ꯂꯥꯏꯔꯤꯛ ꯄꯥꯕꯗꯤ ꯀꯔꯝ ꯀꯥꯟ ꯄꯥꯔꯤꯒꯦ ꯍꯥꯏꯕ ꯍꯥ
ꯐ
ꯀꯩꯅꯣ ꯏꯪꯂꯤꯁ ꯀꯗꯣ ꯆꯕꯦ ꯆꯕꯦ ꯂꯩꯜꯂꯛꯏꯗꯨꯅ ꯀ ꯊꯥꯗ ꯑꯩꯅ ꯁꯣꯝꯗ ꯑꯃꯗ ꯌꯦꯡꯕꯒꯤ ꯑꯣꯏꯔꯝ
ꯑꯥ ꯑꯩꯗꯤ ꯐꯣꯟꯒ ꯌꯥꯔꯛꯇ꯭ꯔꯕꯣꯏ ꯅꯤꯡꯉ ꯑꯩꯒꯤ
ꯅꯇꯦ ꯅꯇꯦ
ꯅꯈꯣꯟꯗ ꯌꯥꯝ ꯀꯛꯇꯟꯁꯨ ꯄꯤ ꯃꯥꯜꯂꯤꯦ ꯃꯤꯅꯒ ꯇꯥꯔꯒꯅꯤꯀꯣ ꯃꯁꯤꯅ ꯄꯩꯁꯥ ꯌꯥꯝ ꯀꯛꯇꯁꯨ ꯌꯥꯔꯅꯤ
ꯑꯠꯇꯅꯦ ꯑꯩꯁꯤ ꯂꯩꯛꯁꯦ ꯒꯩꯔꯣꯛ ꯒ꯭ꯔꯣ ꯇꯧꯕꯒꯤ ꯌꯥꯝ ꯅꯨꯡꯉꯥꯏꯇꯣꯏꯅꯦ ꯑꯗꯨꯒꯤꯅꯤꯅꯦ
ꯎꯝ ꯍꯣꯏ ꯍꯣꯏ ꯉꯥꯏꯍꯥꯛ ꯄꯣꯊꯥꯔꯛꯑꯣ ꯑꯩ ꯉꯥꯏꯍꯥꯛꯇꯪ ꯂꯩꯔꯒ ꯇꯧꯔꯛꯀꯦ ꯑꯥꯎ ꯅꯪꯒ ꯋꯥꯔꯤ ꯁꯥꯟꯅꯕꯗ ꯏꯁꯥ ꯈꯈꯣꯏꯁꯤꯅ ꯏꯁꯥꯃꯥꯏꯗ ꯈꯣꯠꯂꯦ
ꯈꯣꯠꯂꯣ ꯈ ꯌꯥꯝ ꯊꯃꯣ ꯊꯃꯣ
ꯑꯥ ꯊꯃꯦ